ꯂꯣ ꯇꯥꯕ꯭ꯔꯣ
ꯇꯥꯏ ꯅꯝꯕꯔ ꯁꯤꯟꯕ ꯃꯥꯜꯂꯦꯗ ꯑꯃꯨꯛꯀ
ꯍꯥꯥ
ꯅꯝꯕꯔ ꯁꯤꯟꯕ ꯃꯥꯟꯂꯦꯕ ꯅꯪꯒꯤꯁꯦ ꯍꯧꯖꯤꯛꯀꯤꯗꯣ
ꯑꯧ ꯑꯩꯅ ꯉꯁꯥꯏꯒꯤꯗꯤ ꯑ ꯔꯤꯁꯤꯞ ꯈꯛꯇ ꯇꯥꯎꯕꯤꯒꯤ ꯅꯝꯕꯔ ꯑꯣꯏꯅ ꯄꯤꯕꯅꯦꯕ
ꯑꯣ ꯑꯆꯥ ꯆꯥ ꯆꯥ
ꯇꯤꯅ ꯀꯣꯜ ꯇꯧꯒꯦ ꯏꯃꯥꯟꯅꯕꯤꯒꯤ ꯂꯝ ꯕꯔꯅꯦ ꯁꯤꯗꯤ ꯑꯗꯨ ꯍꯧꯖꯤꯛꯀꯤꯁꯦ ꯏꯟꯇꯔꯅꯦꯠꯁꯦ ꯑꯩ ꯈꯔ ꯈꯪꯗꯦꯀꯣ
ꯌꯥꯏ ꯌꯥꯏ ꯇꯠꯇ꯭ꯔꯗꯤ ꯑꯗꯨꯝ ꯁꯦꯡꯉꯦꯗ
ꯑꯩꯒꯤ ꯅꯦꯠꯋꯥꯛꯁꯦ ꯌꯥꯝꯅ ꯅꯨꯡꯉꯥꯏꯗꯦ ꯋꯥꯏ ꯐꯥꯏꯁꯨ ꯑꯃꯨꯛꯀ ꯇꯠ ꯀꯦꯔꯥ ꯅꯣꯡ ꯆꯨꯔꯗꯤ ꯋꯥꯏ ꯐꯥꯏꯁꯨ ꯅꯨꯡꯉꯥꯏꯇꯕ ꯑꯗꯨꯒꯤꯋꯣ
ꯅꯣꯡ ꯆꯨꯔꯤꯕꯣ ꯍꯧꯖꯤꯛ ꯍꯧꯖꯤꯛ
ꯅꯣꯡ ꯃꯥꯡꯉꯒ ꯂꯩꯌꯦ ꯗꯨꯀꯤ
ꯑ ꯌꯥꯏ ꯌꯥꯏ
ꯇꯠꯇ꯭ꯔꯗꯤ ꯐꯔꯦ ꯇꯠꯀꯦꯔ
ꯎꯝ ꯅꯪꯗꯤ ꯌꯦꯟ ꯀꯩꯅꯣꯃ ꯏꯁꯇ꯭ꯔꯤꯠ ꯐꯨꯗꯀꯤ ꯌꯦꯟꯒꯨꯝꯕ ꯕꯔꯕꯤꯀ꯭ꯌꯨꯒꯨꯝꯕ ꯆꯥꯕ꯭ꯔꯣ
ꯍꯣꯏ ꯆꯥꯏꯌꯦ
ꯑꯗꯨꯝ ꯍꯥꯎꯋꯦꯗꯀꯣ ꯀꯩꯅꯣꯃ ꯀꯔꯤꯕ ꯎꯝ ꯑꯁ ꯀꯔꯤꯕꯨ ꯀꯥꯎꯈ꯭ꯔꯦꯅꯦ ꯃꯣꯏ ꯃꯌꯥꯡꯒꯤ ꯑꯃ ꯊꯣꯡꯕꯗꯣ
ꯀꯔꯤꯅꯣ
ꯇꯟꯗꯨꯔꯤ ꯍꯥꯏꯕ ꯅꯠꯇ꯭ꯔꯣ ꯆꯤꯛꯀꯟ ꯇꯟꯗꯨꯔꯤ ꯍꯥꯏꯕ ꯅꯠꯇ꯭ꯔꯣ‌‌ꯀꯥꯎꯒꯔꯦ
ꯀꯔꯤ
ꯃꯣꯏꯅ ꯃꯣꯏꯅ ꯃꯣꯏꯅ ꯕꯥꯔꯕꯤꯀ꯭ꯌꯨ ꯇꯧꯕꯗ ꯃꯣꯏꯗꯤ ꯑꯃ ꯍꯥꯏꯗꯅ ꯀꯕ ꯇꯟꯗꯨꯔꯤ ꯍꯥꯏꯕ‌ ꯅꯠꯇ꯭ꯔꯣ
ꯀꯕꯥꯛ ꯍꯥꯏꯕ꯭ꯔꯣ ꯀꯕꯥꯛ ꯍꯥꯏ ꯃꯥꯜꯂꯦ
ꯀꯥꯕꯣꯛ
ꯆꯤꯛꯟ ꯀꯕꯥꯞ
ꯑꯣ ꯑꯣ ꯑꯣ
ꯅꯪꯖꯨ ꯑꯣꯀꯦ ꯅꯪꯗꯤ ꯏꯁꯀꯤꯟꯒꯨꯝꯕ ꯆꯥꯕ꯭ꯔꯣ
ꯆꯥꯗꯦꯅ ꯉꯥꯔꯥꯛ‌ ꯍꯥꯏꯕ ꯅꯠꯇ꯭ꯔꯣ ꯆꯥꯗꯦ
ꯑꯁ ꯍꯣꯏꯅꯦ ꯍꯥꯏꯕꯒꯨꯝ‌ ꯇꯧꯕꯅꯦ ꯑꯗꯨ ꯑꯗꯨꯒꯤꯅꯤꯅꯦ ꯑꯩꯁꯨ ꯍꯥꯏꯕꯒꯨꯝ ꯍꯥꯏꯗꯕꯒꯨꯝ ꯀꯃꯥꯏꯅ
ꯑꯩꯈꯣꯏꯒꯤ ꯕ꯭ꯔꯦꯟꯁꯦ ꯌꯥꯗ꯭ꯔꯦ ꯁꯤꯗ ꯋꯥꯔꯤ ꯁꯅꯕꯁꯦ
ꯃꯥꯅꯦ ꯑꯣ ꯅꯍꯥꯟ ꯅꯪꯒꯤ ꯑꯪꯀꯜꯒꯤ ꯅꯨꯄꯤ ꯍꯥꯏꯕꯗꯣ ꯃꯥꯅ ꯍꯥꯏꯕꯗꯣ ꯑꯥ ꯃꯣꯏꯒꯤ ꯂꯩꯐꯝꯗꯨꯗ ꯁꯤ ꯐꯨꯗ ꯌꯥꯝ ꯌꯣꯜꯂꯤ ꯍꯥꯏꯅꯤ
ꯑꯧ ꯃꯕꯅꯤ ꯌꯥꯝ ꯀꯥꯕꯅꯦ ꯄꯥꯁꯒꯝꯕ ꯊꯕꯛ ꯇꯧ
ꯅꯪꯒꯤ ꯃꯈꯣꯟ ꯇꯥꯗ꯭ꯔꯦ ꯈꯔ ꯅꯛꯅ ꯉꯥꯡꯉꯑꯣ
ꯑꯩ ꯋꯥ ꯉꯥꯡꯗꯕꯤꯒꯤꯅꯦ ꯍꯧꯖꯤꯛꯀꯤꯗꯣ
ꯑꯣꯀꯦ ꯁꯤꯐꯨꯠꯇꯨ ꯁꯀꯨꯋꯠ ꯁ꯭ꯀꯨꯋꯤꯠꯇꯨ ꯌꯥꯝ ꯍꯥꯎꯋꯦ ꯃꯥꯅ ꯍꯥꯏꯌꯦꯦ ꯍꯥꯎꯋꯦꯅ
ꯑꯣ
ꯑꯩꯁꯨ ꯁꯤꯐꯨꯠꯇꯤ ꯆꯥꯅꯤꯡꯉꯤ
ꯌꯥꯝ ꯍꯥꯎꯕꯅꯤ ꯆꯥꯎꯋꯦ
ꯑꯇꯣꯞꯄꯥꯁꯤ ꯆꯥꯈ꯭ꯔꯦꯅ ꯁꯤ ꯐꯨꯗ ꯁꯀꯨꯋꯤꯠꯁ ꯍꯥꯎꯗꯧ ꯃꯥꯜꯂꯦꯅ ꯁꯤ ꯀ꯭ꯔꯦꯞ ꯑꯣꯏꯨꯝꯕ ꯆꯥꯅꯤꯡꯉꯦ
ꯎꯝ ꯀꯔꯦꯄꯇꯣ ꯌꯥꯝ ꯍꯥꯎꯋꯦ ꯃꯣꯏꯅ‌ ꯇꯧꯕꯗꯣ
ꯑꯗꯨꯃꯥꯏꯅ ꯍꯥꯏ ꯍꯣꯏ
ꯑꯣꯛꯇꯣꯄꯥꯁꯇꯤ ꯄꯥꯝꯗꯦꯗ ꯑꯩꯗꯤ ꯗꯔꯛ ꯗꯔꯛ ꯇꯧꯔ ꯂꯩꯔꯦ ꯃꯥꯗꯤ
ꯐꯖꯟ ꯊꯣꯡꯉꯗꯤ ꯍꯥꯎꯏꯗ
ꯎꯝ ꯍꯥꯎꯗꯦ ꯑꯩꯗꯤ
ꯑꯣꯀꯦ ꯃꯁꯥ ꯃꯁꯥꯒꯤ ꯇꯦꯁꯅꯤꯅ ꯀꯣ
ꯎꯝ
ꯆꯤꯡꯗ ꯅꯣꯏꯗꯤ ꯉꯥ ꯑꯃ ꯊꯤꯕ ꯆꯠꯄ꯭ꯔꯣ
ꯆꯠꯇꯦꯗ ꯆꯤꯡꯗ ꯂꯩꯔꯁꯨ ꯑꯗꯨꯒꯨꯕ ꯆꯠꯄ ꯐꯪꯗꯦꯅꯦ
ꯎꯝ
ꯑꯩꯈꯣꯏꯗꯤ ꯑꯌꯥꯝꯕ ꯇꯥꯎꯟ ꯃꯅꯨꯡꯗ ꯂꯩꯕꯒꯤꯀꯣ ꯄꯨꯟꯗ ꯆꯠꯇꯕꯄꯅꯤꯅ
ꯍꯣꯏ ꯍꯣꯏ ꯅꯪꯗꯤ ꯍꯨꯏ ꯄꯥꯝꯕ꯭ꯔꯥ ꯍꯧꯗꯣꯡ ꯄꯥꯝꯕ꯭ꯔꯥ ꯅꯠꯇ꯭ꯔꯒ ꯄꯥꯝꯗꯕ꯭ꯔꯥ
ꯀꯅꯥ ꯀꯔꯤꯁꯨ ꯄꯥꯝꯗꯦ ꯑꯗꯨꯒꯨꯝꯕ ꯅꯨꯡꯁꯤꯕ ꯃꯤ ꯅꯠꯇꯦ ꯑꯩꯗꯤ
ꯑꯁ ꯑꯗꯨꯗꯤ ꯅꯪ ꯌꯥꯔꯔꯣꯏ
ꯂꯦꯗꯤ ꯕꯣꯏꯒꯨꯝꯕꯅꯦ
ꯂꯦꯗꯤ ꯕꯣꯏꯒꯨꯝꯕꯅꯦꯕ ꯅꯨꯡꯁꯤꯅꯦ ꯑꯗꯨꯗꯤ ꯍꯦ
ꯍꯣꯏ ꯅꯨꯡꯁꯤꯕꯅꯤ ꯌꯥꯝ
ꯑꯣꯈꯦ ꯑꯩꯗꯤ ꯍꯨꯏꯗꯤ ꯄꯥꯝꯃꯦ
ꯑꯩꯗꯤ ꯄꯥꯝꯗꯦ ꯍꯗꯣꯡꯕꯨꯗꯤ ꯈ꯭ꯔꯗꯤ ꯅꯨꯡꯁꯤꯌꯦ ꯃꯁꯛ ꯐꯖ ꯐꯖꯕ ꯂꯩꯕꯒꯤ
ꯎꯝ ꯌꯨꯗꯤ ꯊꯛꯄ ꯌꯦꯡꯈ꯭ꯔꯕꯣ
ꯊꯛꯑꯦ ꯍꯧꯖꯤꯛꯁꯨ ꯊꯥꯛꯑꯒ ꯂꯩꯌꯦ
ꯋꯥꯊꯤꯒꯗꯤ ꯇꯧꯋꯤꯅꯦ
ꯁꯥꯒ ꯊꯝꯔꯒ ꯍꯥꯢ ꯂꯥꯏꯐꯅꯦ
ꯃꯤꯁ ꯇꯧꯏꯗꯀꯣ ꯃꯤ ꯃꯆꯥꯗꯤ
ꯍꯣꯏ ꯈꯣꯟ ꯍꯧꯖꯤꯛ ꯀꯤꯡ ꯐꯤꯁꯔꯒ ꯊꯛꯈꯥꯏꯔ ꯂꯩꯕꯅꯦ ꯑꯈꯣꯏ
ꯀꯤꯡ ꯐꯤꯆꯔꯁꯦ ꯀꯃꯥꯏ ꯇꯧꯕ꯭ꯔꯣ
ꯌꯥꯝꯅ ꯍꯥꯎꯕꯅꯦ ꯐ꯭ꯔꯤꯖꯇ ꯊꯛꯄꯒ ꯏꯪ ꯏꯪ ꯂꯧꯕꯗꯣ ꯁꯥꯕ ꯀꯥꯟꯗ ꯊꯛꯄ ꯃꯇꯝꯗ ꯎꯁ
ꯑꯁ ꯁꯦꯡꯅꯖꯨ ꯍꯩꯒꯗꯧ ꯃꯥꯜꯂꯦ ꯍꯦ
ꯍꯣꯏꯗ ꯍꯩꯕꯅꯤ ꯅꯣꯏꯁꯨ ꯊꯥꯛꯔꯝꯒꯅꯤ ꯗꯨꯅ
ꯊꯛꯇꯦꯗ ꯑꯈꯣꯏꯗꯤ
ꯍꯣꯏꯗ ꯌꯥꯝ ꯐꯥꯕ ꯃꯤ ꯑꯣꯏꯔꯝꯅꯤ ꯑꯗꯨꯗꯤ
ꯎꯝ ꯐꯥꯕꯅꯦꯗ ꯊꯛꯑꯦ ꯍꯥꯏꯔꯒ ꯊꯥꯖꯔꯣꯏꯕ ꯊꯛꯑꯦ ꯍꯥꯏꯔꯗꯤ ꯑꯃꯨꯛꯒ ꯊꯥꯛꯇꯕꯅꯤ ꯍꯥꯏꯔꯗꯤ ꯑꯃꯨꯒ ꯊꯥꯖꯔꯣꯏ ꯊꯥꯖꯔꯣꯢꯕꯗꯨꯁꯨ
ꯑꯩꯒꯤ ꯏꯆꯦ ꯑꯃ ꯅꯪꯅ ꯋꯥꯔꯤ ꯁꯟꯅꯥꯕ ꯐꯪꯉꯦ ꯍꯥꯏꯕ ꯅꯨꯄꯤꯗꯣ ꯀ꯭ꯔꯤ ꯀ꯭ꯔꯤ ꯍꯥꯏꯕ꯭ꯔꯣ꯫ ꯅꯕꯥꯅꯤ ꯄꯨꯡ ꯑꯃ ꯁꯅꯥꯥꯏꯌꯦ ꯍꯥꯏꯕꯗꯣ꯫
ꯏꯁ ꯏꯕꯥꯅꯤꯗꯣ ꯀꯠ ꯇꯧꯈ꯭ꯔꯁꯤꯔꯅ ꯁꯅꯥꯕꯅꯦꯕ ꯑꯗꯨ ꯑꯁ ꯄꯩꯁꯥ ꯌꯥꯝ ꯐꯪꯉꯦ ꯍꯥꯏꯕꯝ ꯍꯥꯏꯌꯦꯅ꯫ ꯑꯗꯨꯒꯤ ꯃꯇꯥꯡꯗ ꯏꯕꯥꯅꯤꯗ ꯈ꯭ꯔ ꯋꯥꯔꯤ ꯁꯥꯟꯅꯥꯈ꯭ꯔꯦ꯫
ꯑꯥꯎ
ꯑꯗꯨꯗ ꯗ ꯃꯥ ꯌꯨꯝꯗ ꯂꯥꯛꯑꯦ ꯍꯥꯏ ꯍꯟꯗꯛꯇꯣ ꯑꯗꯨ ꯌꯨꯝꯗ ꯂꯥꯛꯑꯒ ꯃꯥꯒꯤ ꯅꯨꯄꯥꯗꯣ ꯍꯣꯂꯤꯗꯦ ꯐꯪꯕꯅꯤꯅꯀꯣ
ꯎꯝ
ꯌꯨꯝꯗ ꯂꯥꯛꯑꯒ ꯇꯃꯦꯡꯂꯣꯡꯗ ꯊꯥ ꯀ꯭ꯌꯥꯥꯔꯥ ꯂꯩꯌꯦꯅ ꯍꯥꯏꯕꯗꯣ ꯑꯃ ꯊꯥ ꯑꯃ ꯍꯥꯏꯕ꯭ꯔꯥ ꯑꯍꯨꯝ ꯍꯥꯏꯕ꯭ꯔꯥ ꯀꯥꯎꯈ꯭ꯔꯦ ꯍꯥ
ꯊꯥ ꯑꯃ
ꯎꯝ ꯊꯥ ꯑꯃ ꯑꯗꯨꯒ ꯀꯩꯅꯣ ꯏꯝꯐꯥꯜꯗ ꯍꯟꯒꯦ ꯇꯧꯕ ꯀꯥꯟꯗ ꯅꯣꯡ ꯇꯥꯔꯒ ꯂꯝꯕꯤ ꯆꯠꯄ ꯌꯥꯗꯗꯅ ꯍꯦꯂꯤꯀꯣꯞꯇꯔꯅ ꯆꯠꯂꯦꯕ꯭ꯔꯥ ꯍꯥꯏꯌꯦꯅꯦ꯫
ꯐꯖꯟꯅꯗꯤ ꯂꯤꯔꯝꯃꯤꯅꯦ ꯃꯥꯒꯤꯁꯦ
ꯉꯁꯥꯢ ꯈꯔ ꯐꯖꯅꯗꯤ ꯈꯔꯗꯤ ꯂꯤꯈ꯭ꯔꯦ꯫
ꯎꯝ ꯅꯨꯃꯤꯠ ꯑꯃ ꯈꯛꯇ ꯁꯅꯥꯕ꯭ꯔꯣ ꯅꯕꯅꯤ꯫
ꯍꯣꯏ ꯑꯥ ꯑꯗꯨꯒ ꯅꯪꯒꯤ ꯑꯪꯀꯜꯕꯨꯗꯤ ꯍꯥꯏꯒꯅꯨꯌꯦ ꯀꯩꯅꯣꯝ ꯍꯥꯏꯒꯦ
ꯀꯔꯤ ꯍꯥꯏꯕ꯭ꯔꯥ
ꯑꯁ ꯍꯥꯏꯔꯣꯏꯒꯦꯗ
ꯍꯥꯏꯌꯣ ꯍꯧꯖꯤꯛ ꯑꯩꯒꯤ ꯑꯪꯀꯜꯕꯨ ꯋꯥꯔꯤ ꯁꯅꯗꯦ ꯑꯩ
ꯑꯠꯆꯥ ꯐꯒꯤ ꯇꯧꯕꯅꯤꯗ ꯃꯥꯅ ꯍꯥꯏꯔꯦ ꯑꯩꯅ ꯍꯥꯡꯕꯅꯦꯕ ꯅꯪꯒꯤ ꯅꯋꯥ ꯀꯃꯥꯏ ꯇꯧꯒꯦꯅ ꯍꯥꯏꯕꯗꯤ ꯍꯁꯕꯦꯟꯗꯣ꯫
ꯑꯝ
ꯎꯝ ꯃꯋꯥꯗꯣ ꯀꯃꯥꯏꯅ ꯇꯧꯒꯦꯅ ꯍꯥꯡꯉꯒ ꯃꯥꯅ ꯌꯥꯝ ꯐꯩ ꯍꯥꯏꯌꯦ꯫ ꯃꯤꯌꯥꯝ ꯃꯤꯌꯥꯝ ꯃꯤ ꯐꯕꯁꯦ ꯀꯃꯥꯏꯅ ꯐꯩ ꯍꯥꯏꯕ꯭ꯔꯣ ꯍꯥꯢꯔꯒ꯫ ꯑꯥ ꯅꯍꯥꯟ ꯃꯤ ꯑꯇꯣꯞꯄ ꯃꯥꯅ ꯀꯣꯏꯕ ꯃꯇꯝꯗꯗꯤ ꯃꯥ ꯍꯥꯏꯕꯅꯤ ꯑꯗꯨꯝ ꯇꯔꯦꯛ ꯍꯥꯏꯕꯅꯤꯀꯣ
ꯑꯥꯎ
ꯃꯤ ꯑꯇꯣꯞꯄ ꯀꯣꯏ ꯃꯥ ꯀꯣꯏꯒ꯭ꯔꯦ ꯍꯥꯏꯕ ꯀꯣꯏꯕ ꯃꯇꯝꯗ ꯅꯨꯄꯥꯁꯤꯡꯁꯦ ꯑꯗꯨꯝ ꯀꯇꯨ ꯀꯔꯥꯟ ꯇꯧꯔꯒ ꯍꯥꯏꯕꯗꯤ ꯅꯨꯄꯤꯕꯨ ꯊꯥꯎ ꯁꯥꯕꯤꯗꯕ ꯌꯦꯡꯕꯤꯗꯕ ꯑꯗꯨꯃꯥꯏꯅ ꯇꯧꯏ꯫ ꯑꯗꯣ ꯍꯧꯖꯤꯛꯒꯤ ꯅꯨꯄꯥꯗꯨꯗꯤ
ꯀꯩꯅꯣꯃ ꯌꯦꯠ ꯅꯥꯕ ꯈꯣꯠꯄꯁꯨ ꯌꯥꯝ ꯂꯩꯇꯦ ꯃꯥꯗꯤ ꯌꯦꯠ ꯅꯥꯕ ꯐꯥꯎ ꯌꯦꯠ ꯅꯥꯅꯤꯡꯉꯥꯏ ꯇꯣꯄꯤꯛ ꯐꯥꯎ ꯂꯩꯇꯦ ꯃꯤ ꯐꯝꯃꯟꯕꯒꯤ꯫
ꯑꯣ ꯗꯥꯎ ꯐꯥꯔꯦ ꯀꯣ ꯑꯗꯨꯗꯤ
ꯍꯥ
ꯗꯥꯎ ꯐꯔꯦ ꯑꯩꯒꯤ ꯏꯆꯦꯁꯦ ꯑꯩꯒꯤ ꯑꯪꯀꯜꯕꯨ ꯐꯪꯕ ꯑꯗꯨꯗꯤ
ꯗꯥꯎ ꯐꯕ ꯃꯥꯜꯂꯦ ꯑꯗꯣ ꯃꯥꯁꯨ ꯃꯤ ꯃꯥꯁꯨ ꯃꯤ ꯐꯗꯤ ꯐꯒꯗꯧ ꯃꯥꯜꯂꯦ ꯑꯩꯁꯨ ꯆꯞ ꯆꯥꯕꯗꯤ ꯈꯪꯗꯦ
ꯌꯥꯝꯅ ꯐꯥꯕꯅꯦ ꯃꯥꯖꯨ
ꯃꯥꯁꯨ ꯊꯕꯛ ꯇꯧꯔꯝꯃꯦ ꯅꯍꯥꯟꯗꯣ ꯑꯗꯨꯒ ꯂꯨꯍꯣꯡꯈ꯭ꯔꯕ ꯃꯇꯨꯡꯗ ꯃꯤ ꯃꯌꯥꯝꯅ ꯊꯕꯛꯇꯣ ꯇꯣꯛꯈ꯭ꯔꯣ ꯂꯨꯍꯣꯡꯒ꯭ꯔꯕꯅꯤꯅ꯫ ꯀꯩꯅꯣꯃ ꯍꯥꯏꯌꯦꯕꯤ ꯀꯩ ꯆꯞ ꯆꯥꯕꯁꯨ ꯈꯪꯗꯦ ꯑꯗꯨꯃꯥꯏꯅ ꯍꯥꯏꯕꯅꯦ꯫ ꯑꯗꯨꯒꯤꯗꯃꯛꯇ ꯃꯥꯖꯨ ꯑꯗꯨꯝ ꯀꯔꯤ ꯍꯥꯏꯁꯤꯔꯥ ꯍꯣꯏ ꯃꯥꯒꯤ ꯅꯨꯄꯥꯁꯨ ꯊꯕꯛ ꯇꯧꯕꯅꯤꯅ ꯇꯣꯛꯑꯦꯕ꯭ꯔꯥ ꯀꯥꯏꯅꯣꯝꯃꯥ ꯍꯥꯏꯕꯅꯦ꯫
ꯎꯝ ꯑꯩꯒꯤ ꯏꯆꯦꯗꯨꯁꯨ ꯃꯄꯨꯛꯁꯨ ꯌꯥꯝ ꯐꯥꯕꯅꯦ꯫
ꯎꯝ ꯑꯣꯅ ꯍꯧꯕ ꯃꯥꯜꯂꯦꯗ ꯃꯥꯒꯤꯗꯣ ꯑꯣ ꯅ ꯃꯤꯡ ꯍꯥꯎꯕ ꯃꯥꯜꯂꯦꯕ ꯑꯩꯅ ꯈꯟꯕꯗ
ꯑꯣ ꯅꯠꯇꯦ ꯃꯥꯗꯣ ꯃꯤ ꯑꯇꯣꯞꯄꯒꯤꯗ ꯄꯥꯏꯔꯝꯅꯤ ꯑꯗꯨꯅꯅꯦ ꯐ
ꯎꯝ
ꯃꯃꯤꯡꯗꯨꯗꯤ ꯑꯣꯅ ꯍꯥꯎꯕ ꯅꯠꯇꯦꯕ
ꯑꯆꯥ
ꯑꯗꯨꯝ ꯍꯣꯏ ꯃꯥꯅ ꯑꯗꯨꯃꯥꯏꯅ ꯍꯥꯏꯌꯦ ꯑꯩꯁꯨ ꯋꯥꯔꯤ ꯁꯥꯟꯅꯈ꯭ꯔꯦ
ꯎꯝ
ꯗꯒꯤ ꯑꯩꯁꯨ ꯋꯥꯔꯒ ꯊꯝꯈ꯭ꯔꯁꯦ ꯍꯥꯏꯅ ꯊꯝꯕꯅꯤꯗ ꯏꯕꯥꯅꯤꯗꯣ ꯌꯥꯟꯅꯔꯒ ꯑꯁꯦꯡꯕꯗꯤ ꯃꯔꯤ ꯃꯉꯥꯔꯛ ꯁꯥꯒꯗꯕꯗꯣ ꯑꯃꯗ ꯂꯣꯏꯁꯤꯟꯗ꯭ꯔꯗꯅ
ꯑꯣ
ꯍꯜꯂꯅꯤ ꯀꯩꯅꯣꯃ ꯍꯥꯏꯔꯤꯌꯦ ꯃꯣꯏꯗꯣ ꯃꯇꯝ ꯈꯔ ꯂꯩꯔꯒ ꯃꯥ ꯚꯦꯀꯦꯁꯟ ꯂꯣꯏꯔꯗꯤ꯫
ꯑꯩꯒꯤ ꯑꯪꯀꯜ ꯍꯣꯏ ꯃꯥ ꯗꯤꯂꯤꯕ꯭ꯔꯤ ꯃꯇꯝꯗ ꯑꯃꯒ ꯊꯣꯛꯂꯛꯀꯅꯤ ꯍꯥꯏꯕꯅꯤ꯫
ꯑꯣ꯫
ꯑꯃꯨꯛꯀ ꯐꯥꯞ ꯄꯥꯞ ꯀꯨꯝꯕ ꯂꯩꯔꯒ‌ ꯑꯃꯨꯛꯀ ꯆꯠꯀꯦꯔꯥ ꯈꯪꯗꯦ꯫
ꯎꯝ꯫ ꯌꯥꯏꯅꯦ ꯑꯗꯨꯝ ꯃꯕꯥꯅꯤꯁꯨ ꯈꯔ ꯊꯦꯡꯗꯤ ꯊꯦꯡꯉꯤꯍꯦ꯫
ꯍꯣꯏ ꯈꯔ ꯊꯦꯡꯅ ꯑꯪꯀꯜꯗꯣ ꯈꯔ ꯅꯥꯔꯒ ꯂꯥꯏꯕꯒꯤꯀꯣ꯫ ꯅꯍꯥꯟ ꯗꯨꯑꯣꯏꯕꯒꯤ ꯊꯦꯡꯅ‌ ꯂꯨꯍꯣꯜ ꯈ꯭ꯔꯦ꯫
ꯄꯤ ꯍꯩꯁ ꯗꯤ ꯂꯣꯏꯔꯒ ꯆꯦ ꯑꯃ ꯑꯗꯨꯝ ꯂꯩꯕꯦꯛ ꯊꯥ ꯑꯃ ꯍꯥꯏꯕ꯭ꯔꯥ꯫ ꯂꯩꯔꯒ ꯊꯕꯛ ꯐꯪꯉꯦ ꯍꯥꯏꯌꯦ ꯃꯥꯗꯣ꯫
ꯑꯣ꯫
ꯍ꯭ꯌꯨꯃꯦꯟ ꯔꯤꯁꯣꯔꯁ ꯍꯥꯏ ꯑꯩꯁꯨ ꯍ꯭ꯌꯨꯃꯦꯟ ꯔꯤꯁꯣꯔꯁ ꯄꯥꯏꯔꯝꯕꯅꯦꯕ ꯑꯩꯒꯤ ꯃꯥꯁꯇ꯭ꯔꯗ꯫
ꯑꯣ꯫
ꯑꯗꯨꯃꯥꯏꯅ ꯍꯥꯏꯔꯒ ꯃꯥ ꯇꯧꯅꯤꯡꯕꯗꯣ ꯑꯦꯁꯤꯁꯇꯦꯟ ꯄ꯭ꯔꯣꯐꯦꯁꯥꯔ ꯍꯥꯏꯗꯤ꯫
ꯑꯣ꯫
ꯇꯤꯆꯤꯡ ꯇꯤꯆꯤꯡꯁꯦ ꯑꯩꯗꯤ ꯇꯥꯟꯗꯤ ꯇꯥꯂꯦ ꯑꯃꯔꯣꯝꯗ ꯈꯟꯕ ꯀꯥꯟꯗꯗꯤ꯫
ꯑꯣ꯫
ꯅꯪꯗꯤ ꯇꯤꯆꯤꯡ ꯏꯟꯔꯦꯁ ꯏꯟꯇꯦꯁꯇꯦꯠ ꯑꯣꯏꯕ꯭ꯔꯣ꯫
ꯏꯟꯇ꯭ꯔꯦꯁ ꯂꯩꯕ ꯀꯔꯤꯁꯨ ꯂꯩꯇꯦ ꯌꯨꯝꯗ ꯆꯥꯔꯒꯂꯩꯅꯤꯡꯉꯦ꯫
ꯅꯪꯒꯤ ꯅꯨꯄꯥꯒꯤ ꯄꯩꯁꯥ ꯀꯩꯅꯣ ꯇꯧꯔꯒ ꯂꯩꯅꯤꯡꯕ꯭ꯔꯥ꯫
ꯑꯩꯒꯤ ꯅꯨꯄꯥꯒꯤ ꯄꯩꯁꯥꯅꯁꯨ ꯄꯥꯝꯗꯦ ꯏꯁꯥꯅꯗꯤ ꯄꯩꯁꯥ ꯅꯤꯡꯉꯦ ꯑꯗꯨ ꯅꯨꯉꯥꯏꯅꯁꯨꯂꯩꯅꯤꯡꯉꯦ꯫
ꯑꯁ ꯅꯪ ꯁꯤꯗꯤ ꯅꯨꯄꯥ ꯂꯩꯇ꯭ꯔꯁꯨ ꯍꯤꯡꯕ ꯌꯥꯏꯅ ꯈꯟꯕ ꯃꯤꯅꯤ ꯑꯗꯨꯗꯤ꯫
ꯍꯣꯏꯗ ꯑꯩꯗꯤ ꯅꯨꯄꯥ ꯗꯔꯀꯥꯔ ꯇꯥꯗꯦ꯫ ꯊꯕꯛ ꯐꯪꯉꯔꯗꯤ ꯏꯁꯥꯅ ꯑꯗꯨꯝ ꯍꯤꯡꯉꯥꯏ ꯇꯧꯒꯅꯤ꯫
ꯑꯁ ꯑꯗꯨꯗꯤ ꯅꯪꯁꯨ ꯑꯣꯏꯊꯣꯛꯇꯕꯅꯤꯗ ꯂꯥꯏꯔꯤꯛꯇꯨꯃꯨꯛ ꯇꯝꯃꯒ꯫
ꯍꯣꯏ ꯑꯣꯏꯕꯅꯤ ꯍꯧꯖꯤꯛꯀꯤ꯫ ꯋꯥꯈꯜ꯫
ꯑꯆꯥ ꯑꯗꯨꯕꯨ ꯃꯇꯝ ꯑꯃ ꯂꯥꯛꯀꯅꯤꯗ ꯅꯪ ꯑꯗꯨꯝ ꯅꯨꯄꯥ ꯌꯦꯡꯕ ꯃꯇꯝ ꯑꯃ ꯂꯥꯛꯀꯅꯤ꯫
ꯎꯝ꯫
ꯅꯠꯇ꯭ꯔꯣ꯫
ꯍꯣꯏ꯫
ꯑ ꯑꯩ ꯅꯪꯕꯨ ꯈꯥꯖꯤꯡ ꯆꯥꯗꯦ ꯍꯥꯏꯈ꯭ꯔꯕ ꯑꯁ ꯈꯖꯤꯡꯒꯤ ꯚꯤꯗꯤꯑꯣ ꯑꯃ ꯍꯥ
ꯍꯩꯈ꯭ꯔꯦ꯫
ꯑꯩ ꯈꯖꯤꯡꯗꯤ ꯆꯥꯗꯤ ꯆꯥꯏ ꯅꯍꯥꯟꯗꯤ ꯆꯥꯔꯝꯃꯅꯦꯕ ꯑꯗꯣ ꯈꯪꯗꯦ ꯑꯗꯨꯝ ꯆꯥꯗ꯭ꯔꯦ ꯑꯦꯂꯥꯔꯖꯤ ꯊꯣꯛꯄꯒꯤ꯫ ꯆꯥꯗꯤ ꯆꯥꯅꯤꯡꯉꯤ ꯍꯧꯖꯤꯛꯁꯨ ꯑꯩ ꯍꯤꯗꯥꯛ ꯂꯧ ꯂꯩꯔꯒ ꯆꯥꯁꯤꯔꯥ ꯈꯜꯂ ꯂꯩꯔꯤꯅꯦ꯫
ꯈꯖꯤꯡ ꯑꯗꯨꯃꯨꯛ ꯍꯥꯎꯗꯨꯕꯨ꯫
ꯍꯣꯏ ꯌꯥꯝ ꯍꯥꯎꯕꯅꯦ꯫
ꯑꯧ ꯌꯥꯎꯋꯦ ꯍꯟꯗꯛ ꯍꯟꯗꯛ ꯀꯩꯅꯣꯃ ꯑꯃ ꯃꯤ ꯑꯅꯤꯒꯤ ꯚꯤꯗꯤꯑꯣ ꯑꯃ ꯚꯥꯏꯔꯦꯜ ꯆꯠꯂꯒ ꯂꯩꯅꯦ ꯃꯤ ꯑꯅꯤꯒꯤ ꯍꯥꯏꯕꯗꯤ ꯀꯩꯅꯣ ꯀꯔꯤ ꯇꯧꯕꯔ ꯍꯥꯏꯕ ꯀꯥꯕꯗꯣ
ꯑꯣ ꯑꯣ ꯑꯣ ꯍꯣꯏ ꯍꯣꯏ ꯌꯥꯝꯅ ꯇꯧꯔꯒ ꯂꯩꯕꯅꯦ ꯑꯩꯁꯨ
ꯃꯕꯥꯅꯤꯁꯦ ꯃꯕꯥꯅꯤꯒꯤ ꯄꯤꯛꯆꯔ ꯍꯥꯞꯄꯒ ꯀꯩꯅꯣꯃ ꯑꯦꯠꯁ ꯌꯥꯝ ꯊꯣꯔꯛꯑꯦ ꯍꯟꯗꯛꯇꯤ ꯑꯦꯠꯚꯥꯔꯇꯤꯁꯃꯦꯟꯗꯣ ꯈꯔꯗꯤ ꯇꯧꯔꯦ ꯅꯪꯁꯨ ꯑꯗꯨꯃꯥꯏꯅ ꯇꯧꯅꯤꯡꯕ꯭ꯔꯣ ꯅꯨꯄꯥ ꯀꯣꯏꯔꯗꯤ
ꯅꯨꯄꯥ ꯀꯣꯏꯔꯔꯣꯏꯌꯦ ꯑꯗꯨ ꯇꯧꯁꯨ ꯇꯧꯅꯤꯡꯗꯦ
ꯅꯨꯄꯥ ꯀꯣꯏꯔꯔꯣꯏꯌꯦ ꯂꯨꯍꯣꯡꯒꯦꯅ ꯂꯩꯔꯝꯕ ꯃꯥꯜꯂꯦ ꯅꯪꯁꯦ
ꯍꯣꯏꯗ
ꯂꯨꯍꯣꯡꯒꯦꯅ ꯂꯩꯔꯕꯣ